ꯇꯥꯏꯀꯣ ꯏꯃꯥꯟꯅꯕꯤ
ꯇꯥꯏ ꯇꯥꯏ ꯄꯣꯊꯔꯤꯔꯣ
ꯍꯣꯏ ꯄꯣꯊꯥꯕꯥ ꯆꯠꯊꯣꯛ ꯇꯝꯅꯤꯅ ꯑꯗꯨꯝ ꯄꯣꯊꯔꯦ
ꯑꯣ ꯑꯈꯣꯢꯁꯨꯅꯦ ꯍꯧꯖꯤꯛꯁꯦ ꯄꯣꯊꯥꯔꯤ ꯑꯉꯥꯡꯁꯨ ꯇꯨꯝꯃꯤ ꯉꯁꯤꯒꯤ ꯋꯦꯗꯔꯁ ꯁꯤꯗꯤ ꯈꯔ ꯅꯨꯡꯉꯥꯏꯔꯦ ꯅꯨꯡꯁꯥ ꯊꯣꯛꯇꯕꯒꯤ
ꯎꯝ ꯌꯥꯝ ꯅꯨꯡꯉꯥꯏꯔꯦ ꯉꯁꯤ ꯉꯔꯥꯡ ꯅꯍꯥꯟ ꯎꯝ ꯅꯣꯡ ꯅꯤꯅꯤ ꯍꯨꯝꯅꯤꯗꯤ ꯅꯨꯡꯉꯥꯏꯔꯦ
ꯍꯣꯏ ꯅꯣꯏꯗꯤ ꯅꯣꯏꯒꯤ ꯂꯩꯐꯝꯗꯨꯗꯤ ꯌꯨꯝ ꯁꯥꯕꯗꯣ ꯋꯥꯡꯕꯅꯤꯅꯀꯣ ꯅꯨꯡꯉꯥꯏꯒꯅꯤ ꯂꯩꯕ
ꯍꯣꯏ ꯏꯪ ꯈꯔꯗꯤ ꯏꯪꯉꯦ ꯍꯣꯏ
ꯑꯩꯈꯣꯏꯅ ꯅꯦꯝꯕꯗꯨꯗ ꯈꯔ ꯁꯥꯕ
ꯑꯗꯨꯁꯨ ꯉꯁꯤꯗꯤ ꯅꯣꯡ ꯆꯨꯕꯤꯕꯒꯤꯀꯣ
ꯍꯣꯏ
ꯈꯔ ꯐꯔꯦ ꯅꯣꯏꯔꯣꯝꯗꯁꯨ ꯅꯣꯡ ꯆꯨꯕ꯭ꯔꯥ
ꯑꯌꯨꯛꯇꯣ ꯈꯔ ꯆꯨꯋꯦ
ꯎꯝ
ꯌꯥꯝꯅ ꯆꯨꯗꯦ ꯉꯔꯥꯡ ꯑꯍꯤꯡꯗꯤ ꯆꯨꯋꯦꯀꯣ
ꯎꯝ
ꯑꯗꯨꯕꯨ ꯑꯌꯨꯛꯇꯤ ꯐꯖꯅ ꯆꯨꯗꯦ
ꯍꯟꯗꯛ ꯇꯝꯄꯥꯛꯇꯁꯦ ꯅꯣꯡ ꯆꯨ ꯆꯨꯕꯁꯦ ꯊꯦꯡꯈ꯭ꯔꯦꯀꯣ
ꯎꯝ ꯊꯦꯡꯉꯦ ꯂꯧ ꯎꯗ꯭ꯔꯤꯌꯦ
ꯎꯝ ꯂꯧ ꯁꯨꯒꯗꯕꯁꯦ ꯃꯇꯝ ꯍꯦꯜꯂꯗꯤ
ꯎꯝ
ꯋꯥꯔꯅꯤ
ꯍꯣꯏ ꯑꯥ ꯔꯣꯝꯗꯗꯤ ꯏꯁꯤꯡ ꯂꯩꯕꯅꯦꯅꯀꯣ ꯂꯧ ꯂꯤꯡꯔꯒ ꯐꯠ ꯖꯅꯥ ꯀꯩꯅꯣ ꯇꯧꯅꯈ꯭ꯔꯦ ꯑꯁꯤꯗꯗꯤ
ꯗꯨꯅꯦ
ꯍꯣꯠꯅꯗ꯭ꯔꯤꯗ ꯏꯁꯤꯡ ꯂꯩꯇꯕꯒꯤ
ꯎꯝ ꯑꯩꯈꯣꯏ ꯑꯩꯈꯣꯏ ꯃꯅꯥꯛꯇꯁꯨ ꯂꯧ ꯂꯩꯕꯗꯣ
ꯎꯝ
ꯑꯃꯨꯔꯛꯇꯤ ꯈꯣꯏꯕꯤꯔꯒ ꯑꯁ ꯑꯝꯐꯥꯎ ꯈꯣꯏ ꯈꯤꯗ꯭ꯔꯦ
ꯑꯣ
ꯂꯧ ꯁꯨꯕ ꯌꯥꯕꯒꯤ ꯅꯣꯡ ꯆꯨꯗ꯭ꯔꯤꯕ ꯍꯟꯗꯛ
ꯆꯨꯗꯦ ꯆꯨꯗꯦ ꯑꯐꯥꯎ ꯆꯨꯗꯦ ꯍꯥꯟꯅꯗꯤ ꯑꯩꯈꯣꯏ ꯑꯁꯦ ꯂꯩꯐꯝꯁꯦ ꯅꯣꯡꯁꯦ ꯐꯠ ꯆꯅꯥ ꯆꯨꯕꯅꯤꯅ ꯂꯧꯁꯨ ꯆꯦ ꯆꯦꯡꯁꯨ ꯐꯖꯅ ꯂꯣꯛꯅꯕꯅꯦ ꯍꯟꯗꯛ
ꯎꯝ
ꯑꯗꯨꯃꯥꯏꯟ ꯂꯣꯛꯀꯗꯧꯕ ꯃꯥꯟꯗ꯭ꯔꯦꯕꯣ ꯍꯧꯖꯤꯛꯐꯥꯎ ꯇꯧꯗꯕꯁꯦ
ꯎꯝ
ꯍꯧꯖꯤꯛꯐꯥꯎ ꯈꯣꯏꯗ꯭ꯔꯤꯕ ꯂꯧꯕꯨꯛꯁꯤꯡꯁꯦ
ꯍꯝ ꯑꯗꯨꯗꯤ ꯑꯗꯨ ꯂꯥꯏꯔꯤ ꯈꯣꯏ ꯃꯧ ꯃꯁꯦꯟ ꯀꯣꯏꯕꯒ ꯂꯥꯡꯕꯒ ꯆꯠꯁꯤꯗꯅ ꯅꯣꯡ ꯐꯥꯗꯣꯛ
ꯆꯠꯁꯦꯅꯦ
ꯀꯔꯤ ꯍꯦꯁ ꯀꯔꯤ ꯀꯔꯤꯅꯣ ꯆꯥꯃꯤꯟ ꯊꯛ ꯃꯤꯟꯅꯔꯒꯒꯣ
ꯎꯝ ꯅꯣꯏ ꯑꯥꯗ ꯂꯩꯕꯁꯤꯡꯗꯣ ꯃꯤ ꯑꯌꯥꯝꯕ ꯑꯣꯏ ꯗꯨꯅꯦꯅ ꯃꯧ ꯌꯥꯝꯕꯅꯤꯅ ꯅꯣꯏ ꯍꯧꯔꯛꯑꯣꯅꯦ
ꯑꯗꯨꯁꯨ ꯌꯥꯏꯅꯦ ꯎꯝ
ꯆꯠꯁꯦ
ꯕꯦ ꯁ ꯑꯩꯈꯣꯏ ꯁ꯭ꯋꯥꯏꯒꯤ ꯑꯅꯤ ꯑꯍꯨꯝ
ꯎꯝ
ꯃꯐꯝ ꯐꯖꯕꯗ ꯆꯠꯂꯒ
ꯎꯝ
ꯃꯣꯏ ꯂꯩꯁꯥꯕꯤ ꯄꯥꯈꯪ ꯉꯛꯇꯪ ꯆꯠꯄ ꯌꯥꯗꯦ
ꯃꯥꯅꯦ ꯃꯥꯅꯦ ꯑꯩꯈꯣꯏ ꯃꯧ ꯑꯣꯏꯔꯁꯨ ꯑꯉꯥꯡ ꯂꯩ ꯎꯝ ꯑꯉꯥꯡ ꯂꯩꯔꯁꯨ ꯁꯨꯃꯥꯏꯅ ꯃꯔꯛ ꯃꯔꯛꯇꯗꯤ ꯆꯠꯊꯣꯛꯀꯗꯧꯕꯅꯦ
ꯑꯗꯨꯅꯦ ꯌꯨꯝꯗ ꯈꯛꯇꯪ ꯗꯨꯝ ꯁꯨꯔꯨ ꯁꯨꯔꯨ ꯅꯩꯔꯒ ꯂꯩꯕꯗꯣ ꯅꯨꯡꯉꯥꯏ
ꯅꯨꯡꯉꯥꯏꯇ꯭ꯔꯦ ꯎꯝ ꯆꯠ ꯆꯠꯀꯗꯧꯕꯅꯦ
ꯅꯦ ꯅꯦ
ꯅꯣꯡꯃ ꯍꯧꯔꯛꯑꯣ ꯆꯠꯁꯦ
ꯎꯝ ꯑꯍꯥꯎ ꯑꯍꯥꯎꯕ ꯄꯨꯔꯒ ꯀꯣ
ꯍꯣꯏ ꯈꯣꯏ ꯅꯨꯄꯥ ꯎꯝ ꯅꯨꯄꯥꯈꯣꯏ ꯄꯨꯗ꯭ꯔꯁꯨ ꯑꯩꯈꯣꯏ ꯍꯥꯏ ꯑꯥ ꯀꯩꯅꯣ ꯀ ꯑꯣꯛꯇꯣꯒꯨꯝꯕ ꯂꯧꯔ
ꯑꯗꯨꯅꯦ ꯍꯦ ꯍꯧꯖꯤꯛꯀꯥꯟꯗꯤ ꯑꯣꯇꯣꯕꯨ ꯂꯥꯏꯔꯤ ꯒꯥꯔꯤ ꯌꯥꯝ ꯑꯐꯥ ꯑꯐꯥꯕ ꯆꯠꯂꯦꯗꯅ
ꯑꯧ ꯃꯥꯅꯦ
ꯎꯝ
ꯑꯁ ꯅꯨꯡꯉꯥꯏꯒꯅꯤꯍꯦ
ꯎꯝ ꯍꯧꯖꯤꯛ ꯑ ꯖꯨ ꯖꯨꯂꯥꯏ ꯑꯒꯥꯁ ꯀꯨꯝꯕ ꯊꯣꯛꯔꯗꯤꯀꯣ
ꯎꯝ
ꯀꯤꯍꯣꯝꯒꯤ ꯐꯥꯔꯝꯒꯨꯝꯕꯗ ꯆꯠꯂꯒ ꯆꯥꯁꯨ ꯆꯥꯔꯨꯕ ꯄꯨꯁꯨ ꯄꯨꯔꯛꯄ ꯃꯊꯥꯡꯒꯤ ꯃꯊꯥꯡꯒꯤ ꯊꯥꯗꯗꯤ ꯑꯗꯨꯃꯥꯏꯟ ꯆꯠꯄ ꯌꯥꯔꯦ
ꯑꯁ ꯆꯠꯄ ꯌꯥꯔꯦꯍꯦ ꯆꯠꯄ ꯀꯥꯟꯗꯗꯤ ꯅꯨꯡꯉꯥꯏꯒꯅꯤꯍꯦ ꯅꯩ ꯈꯥꯢꯔꯗꯣꯏꯅꯤꯅꯦ
ꯑꯊꯨꯅꯦ ꯆꯤꯡ ꯖꯒꯥꯒꯨꯝꯕꯗꯣ ꯌꯥꯝ ꯅꯨꯡꯉꯥꯏꯌꯦꯕ
ꯎꯝ ꯎꯝ ꯑꯈꯣꯏ ꯅꯨꯄꯤꯖꯦ ꯃꯧ ꯑꯣꯏꯈ꯭ꯔꯗꯤ ꯀꯣꯏꯕ ꯌꯥꯗ꯭ꯔꯦ ꯍꯥꯏꯕꯒꯤ ꯃꯑꯣꯡꯗꯀꯣ ꯑꯗꯨꯝ ꯌꯨꯝꯗꯒꯤ ꯆꯠꯊꯣꯛ ꯇꯔ꯭ꯦꯕꯥ
ꯎꯝ ꯈꯣꯏ ꯅꯨꯄꯥꯁꯤꯡꯁꯤꯅ ꯑꯩꯈꯣꯏꯕꯨ ꯑꯁꯨꯃꯥꯏꯟ ꯊꯝꯕꯗꯨꯗ
ꯎꯝ
ꯈꯪꯗ꯭ꯔꯦ
ꯍꯟꯗꯛ ꯀꯥꯟꯗꯤ ꯍꯟꯗꯛ ꯀꯥꯟꯗꯤ ꯆꯠꯀꯗꯕꯒꯤ ꯑꯁꯥꯗ ꯂꯩꯁꯦ ꯃꯌꯥꯝ
ꯎꯝ ꯆꯠꯁꯦ ꯅꯣꯢ ꯍꯧꯔꯛꯄ ꯈꯛ ꯇ ꯑꯩ ꯉꯥꯏꯔꯤꯕꯅꯦ
ꯑꯁ ꯀꯔꯤꯅꯣꯗ ꯅꯣꯏꯁꯨ ꯍꯧꯔꯛꯄ ꯌꯥꯕꯗꯨꯕꯨ
ꯑꯩꯗꯤ ꯑꯩꯗꯤ ꯑꯁꯤꯗ ꯑꯩꯒꯤ ꯏꯊꯟꯗ ꯑꯣꯏꯕꯗꯨꯗ ꯑꯦ ꯁꯤꯗꯁꯨ ꯃꯤꯕꯨꯗꯤ ꯃꯧꯁ ꯃꯧꯁꯨ ꯂꯩꯗꯤ ꯂꯩꯌꯦ ꯑꯗꯨ ꯑꯣꯏꯔꯁꯨ ꯀꯣ ꯃꯣꯏꯁꯦ ꯌꯥꯒꯟꯗꯦꯅꯦ ꯃꯣꯏꯁꯦ ꯑꯩꯒꯨꯝꯕ ꯑꯣꯏꯗꯕ
ꯎꯝ ꯅꯪ ꯅꯪ ꯅꯊꯟꯇ ꯂꯩꯕ ꯑꯥ ꯅꯊꯟꯇ ꯂꯩꯕ ꯅꯨꯡꯉꯥꯏꯇꯕ ꯅꯪꯅ ꯍꯧꯔꯛꯀꯗꯝꯅꯦ ꯑꯩꯈꯣꯏꯗꯤ ꯈꯔꯕꯨ ꯑꯅꯤ ꯑꯍꯨꯝ ꯂꯩꯕꯒꯤꯀꯣ ꯅꯛꯅ ꯂꯩꯕꯒꯤ ꯈꯔ ꯐꯥꯔꯦꯕ ꯅꯪ ꯅꯊꯟꯗ ꯂꯩꯕꯁꯦ ꯅꯨꯡꯉꯥꯏ ꯃꯟꯗꯕꯒꯤꯅꯤ ꯆꯠꯁꯦ ꯍꯥꯏꯅ ꯍꯧꯔꯛꯄ ꯌꯥꯕꯅꯦꯅꯦ
ꯑꯍꯣꯏꯅꯦ ꯑꯗꯨꯃꯥꯏꯅꯁꯨ ꯑꯣꯏꯗꯤ ꯑꯣꯏꯌꯦ
ꯇꯠꯂꯒ ꯂꯣꯏꯔꯦꯍꯦ ꯍꯧꯖꯤꯛ ꯉꯁꯤ ꯋꯥꯔꯤ ꯁꯥꯟꯅꯕꯁꯦ ꯑꯗꯨ ꯃꯥꯏꯅ ꯃꯊꯪꯗ ꯍꯧꯔꯒ ꯑꯗꯨꯝ ꯆꯠꯂ
ꯎꯝ ꯌꯥꯏ ꯌꯥꯝꯕ ꯖꯥꯠꯅꯤ
ꯑꯣ ꯁꯥꯔꯦ ꯃꯄꯥꯟ ꯊꯣꯛꯔꯒ ꯌꯥꯝ ꯁꯥꯔꯛꯑꯦ
ꯎꯝ ꯅꯨꯡꯁꯥ ꯊꯣꯛꯄ꯭ꯔꯥ
ꯅꯣꯡꯁꯥꯗꯤ ꯊꯣꯛꯇꯕ ꯑꯗꯨꯝ ꯁꯥꯕ ꯅꯣꯡꯒꯤ ꯃꯅꯤꯟ ꯈꯔ ꯂꯩꯕ ꯃꯥꯜꯂꯦ
ꯍꯥ
ꯁꯥꯏ ꯈꯔ
ꯈꯪꯗꯦ ꯑꯩꯗꯤ ꯃꯄꯥꯟ ꯊꯣꯛꯇ꯭ꯔꯤ
ꯎꯝ ꯃꯣꯏ ꯃꯣꯏꯒꯤ ꯕꯞ ꯕꯥꯗꯤ ꯀꯔꯤ ꯀꯔꯤ ꯁꯨꯔꯤꯕ ꯍꯟꯗꯛꯁꯤꯕꯣ
ꯎꯝ ꯀꯩꯝꯇ ꯁꯨꯗꯦꯗ ꯅꯍꯟ
ꯑꯣ ꯃꯣꯏꯒꯤ ꯃꯣꯏꯒꯤ ꯊꯕꯛꯁꯤꯡꯗꯨꯗꯤ ꯀꯃꯥꯏ ꯀꯃꯥꯏ ꯇꯧꯕ꯭ꯔꯥ ꯀꯣ
ꯎꯝ ꯍꯥꯏꯕꯤꯕꯖꯥꯠ ꯅꯠꯇꯦꯗ ꯆꯠꯂꯁꯨ ꯍꯡꯔꯁꯨ ꯍꯥꯏꯕꯤꯕꯖꯥꯠ ꯅꯠꯇꯦ ꯃꯣꯏꯒꯤ ꯃꯣꯏ ꯃꯣꯏꯖꯥꯠꯁꯦꯅꯨꯞ ꯈꯪꯔꯒ ꯀꯥꯟꯅꯔꯣꯏ ꯍꯥꯏꯅ ꯂꯩꯐꯝ ꯊꯣꯛꯄ ꯂꯩꯌꯨ ꯍꯥꯏꯅ
ꯑꯣ
ꯃꯣꯏꯒꯤꯗꯤ ꯂꯩꯕ꯭ꯔꯥ ꯆꯠꯊꯣꯛꯈꯤꯕ꯭ꯔꯥ
ꯑꯩꯈꯣꯏꯁꯨ ꯍꯣꯏ ꯑꯩꯈꯣꯏꯗꯤ ꯅꯤꯇꯤꯒꯤ ꯊꯣꯛꯑꯦ
ꯎꯝ ꯑꯁ ꯅꯣꯏ ꯑꯥ ꯅꯣꯏꯒꯤ ꯊꯕꯛ ꯆꯥꯠꯗꯣ ꯑꯗꯨꯃꯥꯏ ꯇꯧꯕꯅꯦ
ꯍꯣꯏ ꯑꯃꯗ ꯆꯠ ꯑꯃꯗ ꯆꯠ ꯇꯧꯔꯒ ꯒ꯭ꯌꯥꯟꯃꯥꯟ ꯇꯥꯗꯦ
ꯎꯝ ꯆꯠꯇ꯭ꯔꯁꯨ ꯌꯥꯗꯕ
ꯎꯝ ꯆꯠꯇ꯭ꯔꯁꯨ ꯌꯥꯗꯕ
ꯑꯗꯨꯒꯨꯝꯕ ꯅꯨꯄꯥꯗꯨꯗꯅꯤꯅꯦ ꯂꯩꯕ ꯐꯪꯕ ꯃꯔꯥꯏꯕꯛ ꯐꯕ ꯍꯥꯏꯕꯁꯦ
ꯑꯣꯏꯕ꯭ꯔꯥ
ꯅꯪ ꯅꯪꯒꯤ ꯂꯩꯕꯥꯛ ꯊꯝꯕꯥꯟ ꯁꯥꯠꯂꯦꯍꯦ
ꯍꯩꯁ ꯍꯥ
ꯑꯣꯏꯔꯤꯅꯤꯅꯦ ꯑꯩꯈꯣꯏ ꯑꯩꯈꯣꯏ ꯀꯣꯏ ꯐꯪꯍꯧꯗꯕ ꯑꯩꯈꯣꯏꯖꯦ ꯈꯜꯂꯛꯏꯅꯤ ꯀꯔꯤꯅꯣ ꯅꯣꯏꯕꯨ
ꯀꯜꯂꯛꯀꯅꯣꯗ ꯌꯥꯝ ꯅꯨꯡꯉꯥꯏꯕ ꯄꯣꯠꯁꯨ ꯅꯠꯇꯦꯗ
ꯍꯥ ꯎꯝ ꯀꯔꯤ ꯑꯗꯨꯒꯨꯝꯕꯗꯣ ꯃꯁꯦꯜ ꯊꯨꯝꯒꯤꯗꯤ ꯈꯪꯗ꯭ꯔꯦ ꯑꯗꯨꯕꯨ ꯎꯝ ꯂꯩꯏꯗꯅ
ꯍꯣꯏ ꯎꯝ ꯑꯗꯣ ꯍꯣꯏ ꯁꯥꯟꯇꯤ ꯇꯨꯝꯕꯗꯤ ꯀꯣ
ꯎꯝ
ꯁꯥꯟꯇꯤꯕꯨꯗꯤ ꯐꯪꯉꯦ
ꯑꯗꯨꯟ ꯑꯗꯨꯅꯤꯗꯅ ꯑꯩꯈꯣꯏꯅ ꯄꯥꯝꯕꯁꯨ ꯅꯨꯄꯤ ꯑꯩꯈꯣꯏꯅ ꯄꯥꯝꯕꯁꯨ ꯑꯗꯨꯅꯤ
ꯎꯝ ꯁꯪꯁꯥꯔꯁꯤꯗ ꯅꯨꯡꯉꯥꯏꯕ ꯁꯥꯟꯇꯤ ꯐꯪꯕ ꯍꯥꯏꯕꯁꯦ ꯂꯣꯏꯅ ꯄꯥꯝꯃꯦꯗꯅꯀꯣ ꯑꯗꯨꯗꯤ ꯑꯗꯨꯗꯤ ꯑꯗꯨꯝ ꯐꯪꯉꯦꯗ
ꯍꯝ
ꯄꯥꯝꯕ ꯖꯥꯠꯅꯦ ꯑꯩꯈꯣꯏꯁꯨ ꯐꯪꯍꯧꯗꯕ ꯑꯩ ꯈꯣꯏꯁꯦ ꯑꯗꯨꯝ ꯆꯥꯛꯑꯒ ꯂꯩꯔꯒꯦ
ꯑꯦ ꯅꯨꯡꯉꯥꯏꯒꯅꯤꯗ ꯅꯣꯏꯁꯨ ꯀꯔꯤꯒꯤ ꯆꯥꯛꯀꯅꯣꯗ
ꯑꯩ ꯅꯨꯡꯉꯥꯏꯕꯗꯣ ꯃꯈꯜ ꯃꯈꯜ ꯂꯩꯌꯦꯗꯅ ꯅꯪ ꯍꯥꯏꯕꯅꯤꯗ
ꯅꯣꯏ ꯅꯣꯏ ꯅꯨꯄꯥꯁꯨ ꯅꯣꯏ ꯅꯨꯄꯥ ꯈꯣꯏꯁꯨ ꯃꯥꯕꯨꯛ ꯐꯩ ꯐꯩꯌꯦ ꯌꯥꯝꯅ ꯆꯝꯃꯤ ꯑꯩꯅ ꯈꯪꯕ ꯃꯅꯨꯡꯗꯀꯣ ꯅꯣꯏꯕꯨꯁꯨ ꯌꯥꯝꯅ ꯅꯨꯡꯁꯤꯕꯤꯌꯦ ꯑꯗꯨꯅꯦꯠ ꯗꯥꯅ ꯀꯔꯤ ꯋꯥꯠꯂꯤꯕ꯭ꯔꯥꯅꯦ
ꯑꯍꯟꯗꯨ ꯑꯗꯨ ꯑꯗꯨꯕꯨ ꯑꯗꯨꯅꯦ ꯆꯨꯝꯃꯦ ꯆꯨꯝꯕꯕꯨꯗꯤ ꯎꯝ
ꯅꯣꯏꯒꯤ ꯌꯥꯝꯅ ꯅꯨꯡꯁꯤꯅ ꯂꯩꯕꯗꯣ ꯑꯩꯈꯣꯏꯁꯨ ꯎꯑꯦꯕ ꯅꯣꯏ ꯂꯩꯔꯤꯕ ꯃꯑꯣꯡꯗꯣ
ꯎꯝ
ꯎꯝ ꯑꯗꯨꯅꯦ ꯑꯗꯨ ꯑꯗꯨꯒꯤ ꯑꯗꯨꯝ ꯄꯦꯟꯅ ꯂꯩꯌꯨ
ꯎꯝ ꯂꯩꯊꯣꯛꯏꯅꯤꯗ ꯎꯝ
ꯑꯗꯨꯅꯦ
ꯄꯦꯜꯂꯁꯨ ꯄꯦꯟꯗ꯭ꯔꯁꯨ ꯑꯗꯨꯝ ꯄꯥꯜꯂꯒꯦꯅ ꯄꯥꯜꯂꯨꯔꯕꯅꯤꯅꯀꯣ ꯂꯩꯕ ꯇꯥꯕꯅꯤꯅꯦ ꯍꯟ ꯍꯟꯖꯤꯟꯕꯁꯨ ꯌꯥꯗꯦ
ꯎꯝ ꯈꯣꯏ ꯈꯣꯏ ꯅꯨꯄꯤꯁꯤꯗꯤ ꯌꯥꯝ ꯂꯨꯋꯦꯀꯣ
ꯑꯗꯨꯅꯦ
ꯄꯥꯟꯕꯨ ꯄꯥꯟꯈ꯭ꯔꯗꯤ ꯑꯩ ꯅꯪꯕꯨ ꯄꯥꯝꯗ꯭ꯔꯦ ꯑꯩ ꯍꯜꯂꯒꯦꯁꯨ ꯌꯥꯗꯕ
ꯑꯗꯨꯅꯦ ꯍꯜꯂꯛꯑꯁꯨ ꯑꯗꯨꯝ ꯃꯤꯡꯆꯠꯇꯨ ꯊꯤꯕ
ꯍꯜꯂꯛꯔꯁꯨ ꯃꯤꯡꯆꯠ ꯊꯤꯕ ꯑꯗꯨꯅ ꯅꯨꯡꯉꯥꯏꯕ꯭ꯔꯥ ꯅꯨꯡꯉꯥꯏꯇꯕ꯭ꯔꯥ ꯑꯩꯈꯣꯏꯒꯤ ꯈꯨꯠꯇ ꯂꯩꯈ꯭ꯔꯦ ꯅꯨꯡꯉꯥꯏꯁꯦ ꯅꯨꯡꯉꯥꯏꯔꯣꯏ ꯍꯥꯏꯔꯁꯨ ꯀꯣ
ꯑꯗꯨꯟꯅꯦ
ꯅꯨꯡꯉꯥꯏꯅ ꯂꯩꯊꯣꯛꯀꯗꯧꯕꯅꯤꯗ
ꯎꯝ ꯑꯗꯨꯅꯅꯦ ꯑꯩꯅ ꯅꯨꯡꯉꯥꯏꯊꯣꯛꯁꯦ ꯁꯤ ꯅꯣꯡ ꯐꯥꯗꯣꯛ ꯀꯣꯏꯊꯣꯛꯁꯤ ꯍꯥꯏꯔꯤꯁꯦ
ꯍꯣꯏ
ꯍꯧꯖꯤꯛꯀꯥꯟꯗꯤ ꯀꯣꯏꯐꯝꯁꯨ ꯃꯌꯥꯝ ꯂꯩꯔꯦꯗꯅ ꯐꯖ ꯐꯖꯕ
ꯀꯣꯏ ꯃꯅꯤꯄꯨꯔꯁꯤꯁꯨ ꯀꯣꯏꯕ ꯀꯣꯏꯕ ꯖꯒ ꯒ ꯌꯥꯝ ꯌꯥꯝ ꯅꯨꯡꯉꯥꯏꯔꯦꯗ ꯑꯩꯈꯣꯏꯅ ꯆꯠꯄ ꯅꯪꯗꯕꯒꯤ ꯈꯛꯇ ꯑꯣꯏꯔꯦ
ꯑꯗꯨꯅꯦ ꯈꯪꯗꯦ ꯑꯩꯈꯣꯏ ꯆꯤꯡꯃꯤꯁꯦ
ꯎꯝ
ꯀꯣꯏꯕ ꯆꯠꯄꯁꯦ ꯍꯦꯟꯅ ꯅꯪꯗꯕ꯭ꯔꯥ ꯈꯪꯗꯦ
ꯑꯣꯏꯕ ꯃꯥꯜꯂꯦ ꯍꯣꯏ
ꯃꯤ ꯑꯇꯩꯗꯤ ꯑꯗꯨꯝ ꯀꯣꯏꯕ ꯆꯠꯄ ꯑꯗꯨꯝ ꯎꯋꯦꯕ
ꯍꯣꯏ ꯃꯣꯏ ꯌꯨꯝ ꯃꯆꯥꯥꯁꯤꯡ ꯃꯥꯒꯤ ꯅꯨꯄꯥꯁꯤꯡ ꯄꯨꯔꯒ ꯀꯣ
ꯎꯝ
ꯃꯣꯏꯗꯤ ꯄꯨꯜꯂꯞ ꯄꯨꯜꯂꯞ ꯆꯠꯂꯒ ꯑ ꯑꯗꯨꯝ ꯎꯋꯦꯕ ꯑꯩꯈꯣꯏꯁꯤꯅ ꯀꯔꯤꯒꯤꯔꯣ ꯍꯨꯡ
ꯑꯩꯈꯣꯏ ꯅꯨꯄꯤꯖꯦ ꯑꯦꯛ ꯑꯩꯈꯣꯏ ꯑꯩꯒꯤ ꯑꯩꯒꯤ ꯑꯩꯒꯤ ꯅꯨꯄꯥꯒ ꯀꯣꯏꯕ ꯆꯠꯃꯤꯟꯅꯕꯗꯨꯁꯨ ꯌꯥꯝ ꯍꯔꯥꯎꯋꯦ ꯀꯣ
ꯍꯣꯏ ꯃꯇꯝ ꯈꯛꯇ ꯂꯩꯇꯕꯒꯤꯅꯤꯅꯦ
ꯍꯣꯏꯁꯦ
ꯅꯣꯡ ꯆꯨꯒꯗꯧꯕ꯭ꯔꯥ ꯈꯪꯗ꯭ꯔꯦ ꯌꯥꯝ ꯁꯥꯏꯌꯦ
ꯈꯪꯗꯦ ꯑꯩꯈꯣꯏ ꯑꯩꯈꯣꯏꯒꯤ ꯅꯨꯄꯥꯁꯤꯡꯁꯦ ꯊꯕꯛ ꯆꯤꯟꯕ ꯉꯥꯛꯇ
ꯎꯝ ꯃꯣꯏꯅ ꯊꯕꯛ ꯊꯕꯛ ꯆꯤꯜꯂꯒ ꯆꯠꯂꯤꯁꯦ ꯑꯗꯣ ꯆꯠꯇ꯭ꯔꯁꯨ ꯀꯔꯤ ꯆꯥꯒꯅꯤ ꯀꯣ
ꯍꯣꯏꯅꯦ
ꯎꯝ ꯆꯥꯅꯉꯥꯏ ꯂꯩꯇꯦ ꯃꯣꯏꯅ ꯄꯨꯔꯛꯇ꯭ꯔꯗꯤ
ꯑꯗꯨꯅꯦ
ꯑꯩꯈꯣꯏꯕꯨ ꯊꯕꯛ ꯁꯨꯍꯟꯕꯁꯨ ꯅꯠꯇ꯭ꯔꯦ ꯅꯪ ꯆꯠꯊꯣꯛ ꯍꯟꯕꯁꯦ ꯅꯨꯡꯉꯥꯏꯕꯅꯦ
ꯅꯨꯄꯥꯁꯤꯡꯁꯦ ꯅꯨꯡꯗꯤ ꯅꯨꯡꯁꯤꯍꯦ
ꯑꯍꯣꯏ ꯅꯨꯡꯁꯨ ꯅꯨꯡꯁꯤꯌꯦ ꯑꯩꯈꯣꯏꯅ ꯑꯗꯨꯗ ꯁꯥꯎꯕ ꯌꯥꯗ꯭ꯔꯦ ꯃꯣꯏꯁꯨ ꯚꯥꯞ ꯇꯥꯔꯒ ꯆꯠꯂꯤꯕꯅꯦꯕꯀꯣ ꯑꯩꯒꯤ ꯏꯃꯨꯡ ꯏꯆꯥ ꯑꯩꯒꯤ ꯅꯨꯄꯤ ꯏꯆꯥ ꯂꯩꯔꯕꯅꯤꯅ ꯑꯩ ꯄꯨꯔꯛꯇꯕ ꯌꯥꯗꯦ ꯍꯥꯏꯔꯒ ꯑꯩ ꯏꯃꯨꯡꯒꯤ ꯈꯜꯂꯒ ꯑꯗꯨꯝ ꯊꯣꯛꯄꯅꯦꯕ ꯃꯣꯏꯁꯨ
ꯑꯗꯨꯅꯤ ꯍꯣꯏ
ꯅꯌꯨꯝꯗ ꯂꯩꯇꯦ ꯑꯗꯨ ꯑꯗꯥ ꯍꯥꯏꯔꯒ ꯁꯥꯎꯕꯁꯨ ꯌꯥꯗ꯭ꯔꯦ ꯑꯩꯈꯣꯏꯗꯤ
ꯉꯝꯇꯅꯦ ꯑꯗ ꯑꯩꯈꯣꯏ ꯅꯨꯄꯤꯁꯦ ꯑꯗꯨꯝ ꯁꯥꯎꯕꯁꯨ ꯂꯩꯕ
ꯍꯣꯏ
ꯑꯩꯁꯨ ꯃꯉꯥꯏꯔꯦ ꯁꯥꯎꯔꯤꯁꯦ ꯃꯤꯒꯤ ꯅꯨꯄꯥꯁꯤꯡꯗꯤ ꯋꯥꯔꯁꯨ ꯄꯥꯛ ꯄꯥꯛ ꯐꯣꯡꯗꯣꯛꯅꯗꯦꯗꯅ ꯑꯗꯨꯝ ꯃꯥꯒꯤ ꯋꯥꯈꯜꯗ ꯐꯨꯝ ꯐꯨꯝꯃꯒ ꯊꯝꯕꯗꯣ
ꯍꯣꯏ
ꯈꯜꯂꯨꯔꯒ
ꯎꯝ
ꯅꯨꯡꯁꯤꯕ ꯑꯃꯃꯝ ꯌꯥꯎ